ꯍꯜꯂꯣ
ꯍꯜꯂꯣ ꯍꯜꯂꯣ
ꯀꯩꯗꯧꯔꯝꯃꯤꯅꯣ
ꯁꯨꯝ ꯍꯤꯄꯝꯕꯅꯤ
ꯋꯥ ꯐꯝꯑꯝꯕꯅꯦ ꯇꯨꯝꯃꯗ ꯂꯩꯔꯕ ꯊꯧꯗꯨꯕꯨ
ꯍꯣꯏ ꯇꯨꯝꯗꯦꯍꯦ ꯑꯩꯈꯣꯏꯗꯤ ꯍꯛꯆꯥꯡ ꯐꯕꯒꯤ ꯃꯤꯅ ꯍꯛꯆꯥꯡ ꯁꯥꯖꯦꯟ ꯇꯧꯔꯤꯑꯦ
ꯍꯛꯆꯥꯡꯥ ꯁꯥꯖꯦꯟ ꯇꯧꯋꯤ ꯐꯃꯨꯡꯗ ꯍꯛꯆꯥꯡ ꯁꯥꯖꯤꯟ ꯇꯧꯔꯒ ꯐꯅꯤ ꯂꯧꯊꯣꯛꯑꯒ ꯐꯣꯟ ꯌꯦꯔꯒ
ꯁꯤꯅꯤꯅꯦ ꯁꯣꯁꯤꯌꯦꯜ ꯃꯦꯗꯤꯌꯥ ꯋꯥꯛ ꯍꯥꯏꯁꯦ
ꯁꯤꯔ ꯁꯣꯁꯦꯜ ꯃꯦꯗꯤꯌꯥ ꯋꯥꯛ ꯎꯝ
ꯍꯛꯆꯥꯡ ꯁꯥꯖꯦꯜ ꯇꯧꯗ꯭ꯔꯕꯣ ꯑꯩꯈꯣꯏ ꯀꯃꯥꯏꯅ
ꯍꯣꯏ ꯍꯛꯆꯥꯡ ꯁꯥꯖꯦꯜ ꯇꯧꯕ ꯁꯪꯗ꯭ꯔꯦ ꯍꯧꯖꯤꯛꯀꯥꯟ ꯌꯥꯝ ꯀꯥꯟ ꯕꯤꯖꯤ ꯑꯣꯏ ꯌꯥꯔꯦ
ꯀꯩ ꯀꯩꯅꯣꯅꯦ ꯕꯤꯖꯤ ꯑꯣꯏꯁꯤꯕꯣ
ꯕꯤꯖꯤ ꯑꯣꯏꯕ ꯑꯩ ꯀꯩ ꯍꯥꯏꯅꯤ ꯇꯨꯝꯕ ꯆꯥꯕ ꯕꯤꯖꯤ ꯌꯥꯝ ꯑꯣꯏ ꯑꯗꯨꯅ ꯍꯛꯆꯥꯡ ꯁꯥꯖꯦꯜ ꯇꯧꯕ ꯃꯇꯝ ꯁꯪꯗ꯭ꯔꯦ
ꯑꯣ ꯍꯛꯆꯥꯡ ꯊꯥꯛꯏ ꯍꯥꯏꯕꯅꯤꯅꯦ ꯑꯗꯨꯗꯤ
ꯅꯪ ꯍꯛꯆꯥꯡ ꯊꯥꯛꯏ
ꯀꯩ ꯀꯩ ꯀꯃꯥꯏꯅ ꯇꯧꯔꯒ ꯊꯥꯛꯏꯒꯦ
ꯀꯩ ꯀꯩ ꯀꯃꯥꯏꯅ ꯇꯧꯔ ꯊꯥꯛꯄ ꯍꯥꯏꯕꯨ ꯄꯪꯆꯥꯁ ꯄꯪꯇꯨꯝ ꯇꯨꯝ ꯄꯪꯀꯣꯏ ꯀꯣꯏ ꯄꯨꯟꯁꯤꯁꯤ ꯃꯅꯤꯡ ꯍꯥ
ꯅꯣꯡꯃ ꯅꯣꯡꯃꯒꯤ ꯐꯨꯠꯕꯣꯜ ꯃꯥꯂꯥꯗꯤ ꯃꯤꯅ ꯑꯃꯨꯛ ꯀꯥꯎꯕꯤꯈꯤꯅꯦꯕ
ꯐꯨꯠꯕꯣꯜ ꯃꯥꯜꯂꯥ ꯀꯥꯔ ꯀꯥꯎꯔꯦꯗꯅ
ꯎꯝ ꯍꯌꯦꯡ ꯑꯩꯈꯣꯏꯅꯗꯤ ꯀꯧꯎꯕꯤꯔꯣꯏ ꯅꯪꯒꯤ ꯑꯃꯗꯣ ꯑꯗꯨꯅ ꯑꯃꯨꯛ ꯀꯥꯎꯊꯠꯄꯤꯔꯝꯃꯗꯤ ꯎꯝ
ꯑꯟꯏꯟꯇꯦꯜꯂꯤꯖꯦꯕꯜ ꯄ ꯂꯩꯍꯧꯗꯣꯏꯅꯤ
ꯑꯗꯨ ꯅꯪ ꯀꯣꯜ ꯇꯧꯔꯛꯏꯁꯤꯕꯨ ꯀꯩ ꯂꯩꯒꯦꯅꯦ ꯉꯁꯤꯁꯤꯕꯣ
ꯀꯩꯝ ꯂꯩꯇꯦꯗ ꯁꯨꯝ ꯐꯣꯟ ꯇꯧꯔꯛꯑꯒ ꯊꯕꯛ ꯁꯪꯉꯗꯤ ꯉꯥꯏꯍꯥꯛ ꯁꯨꯝ ꯀꯣꯏꯊꯣꯛꯎꯁꯤꯔꯗ ꯍꯥꯏꯒꯦ ꯇꯧꯅꯤꯗ ꯊꯣꯛꯇꯕꯁꯨ ꯀꯨꯏꯔꯦꯗꯅ ꯅꯨꯃꯤꯗꯥꯡ ꯋꯥꯏꯔꯝ ꯁꯨꯝ
ꯀꯣꯏꯕꯕꯨ ꯅꯨꯡꯉꯥꯏꯕ꯭ꯔꯥꯅꯦ
ꯑꯦ ꯀꯩꯗꯧ ꯅꯨꯡꯉꯥꯏꯔꯣꯏꯅꯣ ꯍꯥꯏꯐꯦꯠ ꯀꯣꯏꯔꯨꯔꯒ ꯍꯛꯆꯤ ꯂꯥꯡꯉꯨꯔꯒ ꯅꯨꯄꯤ ꯑꯉꯥꯡ ꯈꯔ ꯎꯕ꯭ꯔꯥ ꯂꯩꯁꯥꯕꯤ ꯁ꯭ꯀꯨꯜ ꯍꯜꯂꯛꯄꯒꯨꯝꯕ
ꯍꯦ ꯍꯦ ꯉꯥꯎꯁꯤꯟꯅꯕ ꯋꯥ ꯉꯥꯡꯒꯅꯨ ꯂꯥꯏꯔꯤꯛ ꯂꯥꯏꯁꯨꯒꯤ ꯋꯥ ꯑꯣꯏꯅ ꯇꯧꯅꯦ ꯑꯩꯈꯣꯏꯗꯤ ꯂꯥꯏꯔꯤꯛꯀꯤ ꯃꯤꯅꯤꯅꯦ
ꯂꯥꯏꯔꯤꯛꯀꯤ ꯃꯤꯔ ꯂꯥꯏꯔꯤꯛꯅ ꯌꯥꯗꯕ ꯇꯟꯖꯥꯁꯨ ꯌꯥꯎꯔꯛꯄꯅꯤꯀꯣ
ꯑꯥ ꯑꯩꯈꯣꯏꯗꯤ ꯀꯔꯤ ꯍꯥꯏꯅꯤ
ꯎꯝ ꯍꯥꯏꯌꯣ
ꯂꯥꯏꯔꯤꯛꯇ ꯄꯥꯕꯗ ꯌꯥꯗ꯭ꯔꯦꯕ ꯑꯗꯨꯅ ꯀꯩꯍꯥꯏꯅꯤ ꯅꯣꯏꯗꯁꯨ ꯈꯔ ꯄꯥꯎꯇꯥꯛ ꯄꯤꯒꯦꯅ ꯇꯧꯔꯛꯏꯅꯤꯅꯦ
ꯂꯥꯏꯔꯤꯛꯇꯤ ꯁꯨꯝ ꯄꯥꯝ ꯄꯥꯪꯄꯥ ꯄꯥ ꯂꯩꯔꯤꯉꯩꯗ ꯅꯨꯄꯤꯗꯨ ꯐꯪꯍꯧꯔꯣꯏꯀꯣ ꯑꯃꯨꯛ
ꯀꯩꯅꯣꯅꯦ ꯅꯨꯄꯤ ꯋꯥꯕꯨ ꯍꯧꯖꯤꯛꯇꯤ ꯆꯥꯎꯈꯠꯂꯕꯅꯦ ꯍꯧꯖꯤꯛꯇꯤ ꯅꯪ ꯁ꯭ꯋꯥꯏꯒꯤ ꯅꯨꯄꯤ ꯂꯧꯗꯣꯏ ꯁꯔꯨꯛꯄꯨꯗꯤ ꯑꯣꯟꯂꯥꯏꯟꯗꯩ ꯀꯣꯔꯤꯌꯥ ꯅꯨꯄꯤ ꯈꯪꯅꯔꯣ ꯂꯣꯟ ꯇꯝꯕꯤꯔꯣ ꯅꯨꯡꯉꯥꯏꯔꯦ ꯀꯩꯅꯣ ꯌꯨ ꯇꯨꯕ ꯑꯃ ꯍꯥꯡꯁꯤꯜꯂꯒ ꯃꯣꯏꯒꯤ ꯂꯣꯟ ꯇꯥꯛꯄꯤꯔꯤꯅꯤꯒ ꯍꯥꯏꯔꯒ ꯃꯣꯏꯅ ꯑꯣꯏꯅ ꯉꯥꯎꯁꯜꯂꯛꯑꯅꯤ
ꯐꯩ ꯑꯗꯨꯅ ꯌꯨ ꯇꯨꯕ ꯍꯥꯡꯉꯒ ꯅꯠꯇꯦ ꯊ ꯅꯪ ꯍꯥꯡꯉꯗꯤ ꯅꯨꯃꯤꯗꯥꯡ ꯋꯥꯏꯔꯝ ꯉꯥꯏꯍꯥꯛ ꯊꯣꯛꯎꯁꯤꯅꯦ ꯋꯥꯊꯤ ꯁꯨꯝ ꯉꯥꯡꯉ ꯂꯩꯔꯦ
ꯌꯥꯏ ꯌꯥꯏ ꯀꯩꯁꯨ ꯀꯥꯏꯗꯦꯅꯦ
ꯌꯥꯏ ꯌꯥꯏ ꯄꯤꯕꯤꯌꯣ ꯆꯠꯂꯝꯗꯥꯏꯗ ꯑꯃꯨꯛ ꯊꯕꯛ ꯂꯩꯔꯦ ꯑꯗꯨ ꯑꯗꯥ ꯑꯃꯨꯛ ꯇꯧꯔꯛꯑꯣ
ꯐꯔꯦꯅꯦ ꯑꯗꯣꯗꯤ ꯍꯌꯦꯡꯁꯦ ꯑꯌꯨꯛ ꯉ ꯇꯥꯗꯣ ꯑꯗꯨꯗ ꯑꯃꯨꯛ ꯋꯥꯛꯀꯤꯡ ꯆꯦꯟꯁꯤꯗꯅ ꯑꯗꯨꯗꯤ
ꯑꯦ ꯌꯥꯏ ꯀꯩꯅꯣ ꯆꯦꯜꯂ ꯂꯣꯏꯔꯦ ꯑꯌꯨꯛ ꯉꯟꯇꯥꯗꯨꯗ ꯋꯥꯛꯀꯤꯡ ꯑꯃꯨꯛ
ꯑ ꯆꯤꯡꯊꯛꯇꯣ ꯀꯥꯔꯨꯁꯦ
ꯀꯥꯔꯨꯁꯤ-ꯀꯥꯔꯨꯁꯤ꯫
ꯅꯪ ꯍꯛꯆꯥꯡ ꯈꯔ ꯑꯩꯅ ꯄꯨꯕꯤꯔꯒ ꯍꯛꯆꯥꯡꯁꯤ ꯈꯔ ꯐꯍꯟꯁꯤꯔꯅ
ꯍꯣꯏ ꯐꯍꯁꯤ ꯃꯈꯜ ꯊꯣꯛꯂꯛꯏꯕ ꯐꯍꯜꯅ ꯂꯣꯏꯔꯦ ꯀꯩꯅꫭ꯫
ꯅꯪꯕꯨ ꯍꯛꯆꯥꯡ ꯐꯥꯅꯤꯡꯗ꯭ꯔꯣ
ꯐꯅꯤꯡꯇꯗꯤ ꯀꯩꯅꯣ ꯍꯛꯆꯥꯡ ꯐꯔꯗꯤ
ꯑ
ꯖꯤꯝ ꯆꯠꯂꯁ ꯌꯥꯝ ꯈꯜꯂꯤꯕꯅꯤ
ꯇꯤꯡꯏꯕ꯫
ꯃꯣꯗꯦꯂꯔ ꯍꯦꯔꯣ꯫ ꯐꯔꯦꯅꯦ ꯍꯌꯦꯡꯗꯣ ꯗꯨꯗꯤ ꯊꯥꯡꯃꯩꯕꯟ ꯆꯤꯡꯗꯨ ꯀꯥꯎꯁꯤꯔꯣ꯫
ꯌꯥꯏꯌꯦ ꯊꯥꯡꯃꯩꯕꯟ ꯆꯤꯡ ꯀꯥꯎꯔꯁꯨ ꯌꯥꯏ ꯑꯌꯨꯛ ꯉꯟꯅ ꯀꯥꯔꯨꯁꯦ ꯑꯈꯣꯏ ꯊꯦꯡꯕ ꯈꯣꯠꯄ ꯍꯩꯅꯗꯦꯀꯣ ꯈꯔ ꯉꯟꯅ ꯆꯠꯁꯦ ꯍꯥꯏꯔꯗꯤ꯫
ꯑꯁ ꯌꯥꯏꯅꯤ-ꯌꯥꯏꯅꯤ ꯍꯌꯦꯡꯗꯤ ꯇꯜꯂꯤ ꯑꯁ ꯚꯥꯏ ꯑꯩ ꯇꯨꯝꯃꯤꯅꯦꯅ ꯇꯧꯔꯛꯀꯅꯤ ꯑꯃꯨꯛ꯫
ꯇꯧꯔꯣꯏ-ꯇꯧꯔꫭꯏ ꯑꯩꯈꯣꯏꯗꯤ ꯆꯠꯁꯦ ꯍꯥꯏꯔꯗꯤ ꯄꯨꯡ ꯃꯔꯤ ꯃꯈꯥꯏ ꯃꯉꯥꯗ ꯈꯔ ꯉꯟꯅ ꯍꯧꯒꯠꯂꯒ꯫
ꯎ ꯐꯅꯤꯅꯦ ꯑꯩ ꯍꯧꯗꯣꯔꯛꯑꯣꯅꯦ ꯑꯗꯨꯗꯤ꯫
ꯑꯣꯗꯣꯂꯀꯦ ꯍꯥ ꯇꯣꯂꯥꯛꯀꯦ
ꯃꯔꯝ ꯃꯣꯛꯄ꯭ꯔꯥ ꯌꯦꯡꯈꯤꯕꯌꯦꯡ
ꯃꯥ ꯃꯄ ꯌꯥ ꯑꯗꯨꯒ ꯃꯊꯛꯇꯨꯗ ꯀꯩꯅꯣ ꯃꯦꯒꯤꯗ ꯀꯩꯅꯣꯝ ꯍꯧꯔꯒ ꯅꯥꯟꯅ ꯆꯥꯔꯒ ꯀꯨꯝꯑꯛꯑ ꯂꯣꯏꯔꯦ꯫
ꯇꯧꯅꯤ-ꯇꯧꯅꯤ ꯋꯥꯛꯀꯤꯡ ꯆꯠꯄ ꯍꯥꯏꯔꯒ ꯆꯥꯕꯒꯤ ꯍꯥꯟꯅ ꯀꯧꯊꯣꯔꯛꯏꯁꯤꯌꯧ꯫
ꯎ ꯏꯁꯥ ꯑꯗꯨ ꯍꯨꯃꯥꯡꯗ꯭ꯔ ꯊꯨ ꯑꯗꯨ ꯆꯥꯗ꯭ꯔꯗꯤ ꯀꯩꯅꯣ ꯏꯅꯔꯖꯤ ꯍꯥꯞꯇ꯭ꯔꯗꯤ ꯍꯌꯦꯡ
ꯑꯩ ꯋꯥꯛꯀꯤꯡ ꯆꯠꯂꯒ ꯃꯦꯒꯤ ꯆꯥꯒꯗ꯭ꯔꯣ ꯄꯪ ꯄ꯭ꯔꯣꯇꯤꯟ ꯆꯥꯒꯗꯕꯅꯤꯅꯦ꯫
ꯄꯣꯇꯤꯟꯦꯁꯤ ꯑꯗꯨꯅ ꯍꯥꯏ ꯀ ꯌꯨꯝꯗ ꯆꯥꯗꯣꯏꯅꯤꯗꯅ ꯃꯊꯛꯇꯨꯗ ꯚ꯭ꯌꯨ ꯌꯦꯡꯕ ꯑꯣꯏꯅ ꯀꯞ ꯅꯨꯗꯜꯁꯇꯨꯃ ꯆꯥꯔꯗꯤ ꯃꯑꯣꯡ ꯍꯥꯂꯦꯗꯅ ꯍꯧꯖꯤꯛꯀꯥꯟꯗꯤ ꯌꯥꯝ ꯇꯧꯅꯔꯦꯗꯅ ꯆꯤꯡ ꯀꯥꯏꯔꯒ ꯀꯞ ꯅꯨꯗꯜ ꯆꯥꯗꯅ ꯈꯣꯠꯇꯅ ꯌꯥꯝ ꯇꯧꯅꯩꯗꯅ꯫
ꯑꯩ ꯑꯣꯖꯥꯅ ꯍꯥꯏꯁꯦ ꯂꯧꯅꯤ ꯅꯪ ꯑꯉꯥꯡꯗ ꯉꯥꯡꯉꯤ ꯃꯁꯤ ꯑꯣꯖꯥꯅ ꯉꯥꯡꯕ ꯂꯧꯗ꯭ꯔꯗꯤ ꯁꯥꯇ꯭ꯔ ꯂꯥꯏꯔꯤꯛ ꯍꯩꯔꯣꯏꯀꯣ ꯅ ꯅꯪ ꯍꯛꯆꯥꯡ ꯐꯅꯤꯡꯑꯗꯤ ꯅꯣꯏ ꯑꯣꯖꯥꯅ ꯍꯥꯏꯁꯤ ꯏꯜꯂꯨ꯫
ꯍꯣꯏ ꯍꯣꯏ ꯏꯟ ꯇꯥꯔꯦ ꯑꯣꯖꯥꯅ ꯍꯥꯏꯁꯦ ꯑꯗꯨꯗꯤ꯫ ꯆꯅꯥꯗꯨ ꯈꯔ ꯇꯤꯡꯑ ꯄꯨ ꯈꯠꯂꯛꯑꯕ ꯂꯐꯣꯏ ꯈ ꯄꯨꯈꯠꯂꯥ ꯕꯥ ꯌꯦꯔꯨꯝ ꯈꯔ ꯄꯨꯈꯠꯂꯛꯑꯕ
ꯑꯥ ꯑꯗꯩꯗꯤ ꯑꯣꯕ ꯐꯥꯏꯕ ꯑꯗꯨꯃꯥꯏꯅ ꯇꯧꯖꯔꯅꯤ
ꯇꯧꯔꯣꯏ ꯇꯔꯣꯏ
ꯎꯝ ꯑꯗꯨꯒ ꯑꯩꯉꯣꯟꯗ ꯀꯝꯄ꯭ꯂꯦꯟ ꯇꯧꯔꯛꯄꯗꯤ ꯌꯥꯔꯣꯏꯌꯦ ꯑꯩꯗꯤ ꯍꯜꯂꯛꯑꯒ ꯌꯨꯝꯗ ꯄꯣꯊꯥꯔꯀꯥꯟꯗ ꯍꯥꯏꯗꯤ ꯄꯣꯊꯥꯔꯀꯥꯟꯗ ꯍꯥꯏꯕꯗꯤ ꯌꯨꯝ ꯌꯧꯔꯛꯑꯒ ꯒ꯭ꯌꯥꯟ ꯇꯥꯅ ꯆꯥꯕꯒꯤ ꯍꯥꯏꯕꯅꯤ ꯅꯪꯅꯗꯤ ꯆꯤꯡꯊꯛꯇ ꯆꯥꯕꯅꯨꯡ ꯍꯥꯏꯁꯤꯜꯂꯦ ꯏꯁꯣꯏ ꯁꯣꯏꯔꯦꯝꯃꯦ ꯋꯥꯔꯤꯁꯦ
ꯀꯩ ꯍꯜꯂꯛꯑꯒ ꯆꯥꯔꯁꯨ ꯌꯥꯏ ꯀꯩꯅꯣ ꯕ꯭ꯔꯦꯛꯐꯥꯁ ꯑꯃ ꯂꯧꯔꯗ ꯃꯊꯛꯇ ꯅꯨꯡꯉꯥꯏꯅ ꯀꯥꯊꯣꯛꯎꯔꯒ
ꯍꯣꯔꯦꯟꯖꯦ ꯄꯨꯡ ꯅꯨꯡꯗꯥꯡ ꯋꯥꯏꯔꯝꯗꯣ ꯄꯨꯡ ꯍꯥꯏꯔꯒꯗꯤ ꯅꯨꯡꯗꯥꯡ ꯋꯥꯏꯔꯝ ꯃꯝꯗꯤ ꯃꯝꯗ꯭ꯔꯤꯕ ꯃꯝꯁꯤꯜꯂꯛ ꯄꯒꯤ ꯑꯃ ꯂꯩꯗꯅ ꯑꯗꯨ ꯍꯧꯖꯤꯛ ꯊꯣꯛꯎꯔꯁꯦ ꯑꯗꯨꯒ ꯑꯗꯨꯒ ꯀꯣꯐꯤ ꯃꯆꯥ ꯑꯝꯇꯪ ꯄꯥꯏꯔꯨꯁꯤ ꯗꯅ
ꯄꯥꯏꯁꯤ ꯄꯥꯏꯁꯤ ꯄꯨꯡ ꯃꯔꯤ ꯃꯉꯥ ꯑꯗꯨꯋꯥꯏꯗꯣ ꯍꯧꯖꯤꯛꯇꯤ ꯑꯗꯨꯝ ꯄꯨꯡ ꯇꯔꯨꯛ ꯃꯈꯥꯏꯃꯨꯛꯇ ꯃꯃꯝꯃꯦ ꯄꯨꯡ ꯃꯉꯥ ꯑꯗꯨꯋꯥꯏꯗꯣ ꯑꯗꯨꯗ ꯉꯍꯥꯛ ꯊꯣꯛꯎꯔꯁꯦ ꯑꯗꯨꯒ ꯁꯨꯝ ꯍꯛꯆꯤꯛ ꯂꯥꯡꯕ ꯑꯣꯏꯅ ꯊꯣꯛꯎꯔꯒ
ꯍꯣꯏ ꯍꯣꯏ ꯑꯗꯨꯃꯥꯏꯅ ꯊꯣꯛꯑꯁꯤ ꯏꯔꯨꯖꯔ ꯊꯣꯛꯂꯛꯎꯀꯣ ꯅꯝꯊꯤꯔ ꯊꯣꯛꯂꯛꯀꯅꯨ
ꯇꯨꯝꯃꯨꯕꯩ ꯍꯧꯒꯠꯂꯦ ꯑꯗꯨꯒ ꯂꯨꯖꯥ ꯊꯣꯛꯑꯒ ꯅꯥꯟꯅ ꯊꯣꯛꯂꯛꯑꯗꯧꯅꯤ ꯅꯨꯄꯤ ꯑꯉꯥꯡ ꯈꯔ ꯊꯦꯡꯅꯕ ꯌꯥꯕ ꯍꯣꯔꯦꯟ ꯌꯦꯡꯑꯂꯣꯏꯔꯦ
ꯅꯨꯄꯤꯗ ꯇꯧ ꯂꯩ ꯃꯁꯤ ꯂꯥꯏꯔꯤꯛ ꯋꯥ ꯃꯥꯡꯗꯦ ꯃ ꯁꯤ ꯌꯥꯔꯣꯏꯗꯔꯤ
ꯍꯣꯔꯦꯟ ꯋꯥꯈꯟꯗꯨ ꯅꯨꯡꯉꯥꯏꯊꯣꯛꯇꯣꯏꯅꯤꯅꯦ ꯅꯨꯄꯤ ꯃꯌꯥꯝ ꯂꯛꯅꯕ ꯃꯌꯥꯝ ꯇꯧꯕꯗ ꯅꯣꯏꯅꯗꯤ ꯈꯪꯉꯔꯣꯏꯅꯦ ꯑꯗꯨꯝꯕꯖꯦ ꯃꯍꯥꯎꯁꯤ
ꯐꯔꯦ ꯐꯔꯦ ꯍꯌꯦꯡꯋꯥꯏ ꯌꯥꯗ꯭ꯔꯒ ꯅꯪꯉꯣꯟꯑꯣꯏꯅ ꯍꯥꯏꯔꯛꯑꯒꯦ
ꯍꯥꯏꯔꯛꯑꯣ ꯐꯪꯗ꯭ꯔꯗꯤ ꯎꯝ ꯐꯪꯗ꯭ꯔꯗꯤ ꯍꯥꯏꯔꯛꯑꯣ ꯑꯩ ꯑꯃ ꯈꯥꯏꯖꯤꯜꯂꯛꯇꯣꯏꯅꯤ ꯁꯠ ꯂꯥꯎꯃꯩ
ꯃꯥꯗꯤ ꯁꯥꯊꯤ ꯍꯦ
ꯅꯨꯄꯤ ꯅꯨꯄꯤ ꯉꯥꯏꯔꯃꯦ ꯍꯧꯖꯤꯛ ꯀꯥꯥꯟꯁꯦ
ꯐꯔꯦꯅꯦ ꯑꯗꯨꯗꯤ ꯀꯦꯃꯦꯔꯥ ꯐꯕ ꯐꯣꯟ ꯑꯝꯇꯪꯗꯤ ꯄꯥꯝꯃꯤꯍꯦ ꯐꯣꯟꯁꯤ ꯀꯩ ꯀꯩꯅ ꯐꯩꯒꯦ ꯈꯪꯕ꯭ꯔꯣ
ꯀꯔꯤ ꯐꯔꯦ ꯐꯊꯣ ꯀꯥꯄꯒ ꯔꯤꯟꯁ ꯅꯨꯡ ꯈꯔ ꯅꯝꯃꯥꯒ ꯈꯜꯂꯛꯄ꯭ꯔꯣ ꯀꯔꯤ ꯀꯥꯟꯗꯤ ꯌꯥꯝ ꯇꯧꯅꯩꯗꯅ ꯏꯟꯁꯇꯥꯒ꯭ꯔꯝ ꯈꯔ ꯊꯒꯠ ꯌꯨ ꯇ꯭ꯌꯨꯞ ꯈꯔ ꯍꯥꯡꯅ
ꯎꯝ ꯑꯗꯨꯅꯤ ꯑꯩꯁꯨ ꯚꯤꯗꯤꯑꯣ ꯅꯝꯕꯁꯦ ꯅꯨꯡꯉꯥꯏ ꯃꯥꯟꯕꯗꯣ ꯃꯥꯟꯕꯗꯣ ꯄꯥꯛꯅꯝꯗ ꯅꯝꯕꯒ ꯄꯥꯡꯊꯥ ꯊꯥꯒꯠꯄ ꯑꯗꯨꯅꯤ ꯍꯥꯏꯗꯤ ꯀꯣꯏꯕ ꯆꯠꯄ ꯀꯥꯟꯗ ꯁꯤꯟꯅꯔꯤ ꯐꯖ ꯐꯖꯕꯗꯨ ꯀꯥꯞꯄ ꯅꯨꯡꯉꯥꯏꯔꯣꯏꯗ꯭ꯔꯣ
ꯅꯨꯡꯉꯥꯏꯗꯣꯏꯅꯤ ꯍꯣꯏ ꯃꯦꯃꯣꯔꯤ ꯁꯤꯠꯍꯅꯕ ꯑꯗꯨꯕꯨꯗꯤ ꯌꯥꯕ ꯌꯥꯅꯤ ꯁꯦꯡꯕ꯭ꯔ ꯁꯦꯡꯗ꯭ꯔꯕ ꯀꯥꯞꯄ ꯂꯣꯏꯔꯦ ꯀꯩꯅꯣ
ꯑꯦ ꯁꯦꯡꯕꯗꯨ ꯄꯥꯝꯕꯩꯅꯤꯅꯦ ꯐꯣꯟ ꯑꯐꯕ ꯀꯦꯃꯦꯔꯥ ꯑꯐꯕ ꯄꯥꯝꯃꯤꯁꯦ ꯅꯪ ꯑꯗꯨ ꯅꯪ ꯈꯪꯕ꯭ꯔꯥ ꯍꯪꯉꯒ ꯀꯩꯅꯣ ꯅꯪ ꯉꯥꯏꯔꯤꯁꯦ
ꯐꯣꯟ ꯑꯐꯕꯗꯨ ꯄꯥꯏꯗꯕꯅꯤꯅ ꯑꯩꯈꯣꯏꯁꯨꯦ ꯍꯧꯖꯤꯛꯀꯥꯟꯗꯤ ꯈꯪꯗ꯭ꯔꯦꯅꯤ ꯀꯔꯤꯅꯣ ꯐꯔꯤꯅꯣ ꯑꯅꯧ ꯑꯅꯧ ꯌꯥꯝ ꯊꯣꯛꯂꯛꯑꯦꯗꯅ ꯑꯥꯏꯐꯣꯟ ꯁꯚꯦꯟꯇꯤꯟ ꯊꯣꯛꯂꯛꯇꯅ
ꯎꯝ ꯀꯤꯅꯤ ꯑꯃ ꯌꯣꯜꯂꯨꯕꯅ ꯐꯗꯣꯏꯔꯥ
ꯑꯗꯨ ꯌꯣꯟ ꯊꯥꯛꯂꯑ ꯂꯩꯔ ꯍꯥꯏꯔꯥꯔꯦ ꯍꯥꯏꯕꯔꯣ
ꯎꯝ ꯐꯗꯧꯏꯅꯦ ꯑꯥꯏ ꯄꯣꯟ ꯑꯅꯤ ꯑꯍꯨꯝ ꯄꯥꯏꯔꯥꯕ
ꯑꯗꯨꯏꯗꯤ ꯁꯤꯟ ꯁꯤꯟꯗꯅ ꯁꯤꯛꯁꯇꯤꯟ ꯑꯃ ꯄꯥꯏꯔꯕ ꯁꯚꯦꯟꯇꯤꯟ ꯑꯃ ꯄꯥꯏꯔꯕ ꯑꯦꯁ ꯇ꯭ꯋꯦꯟꯇꯤ ꯐꯥꯏꯕ ꯇ꯭ꯋꯦꯟꯇꯤ ꯁꯤꯛꯁꯇꯣ ꯑꯝ ꯄꯥꯏꯔꯗꯤ
ꯑꯗꯩꯗꯤ ꯁꯣꯏꯗꯅ ꯁꯣꯏꯗꯅ ꯑꯃ ꯇꯔꯛ ꯀꯥꯏꯒ꯭ꯔꯤꯒꯦ ꯍꯥꯏꯕ
ꯑꯦ ꯑꯅꯤ ꯑꯍꯨꯝ ꯑꯅꯤ ꯑꯌꯨꯛ ꯄꯥꯏꯕꯗꯕꯨ ꯀꯩꯅꯣ ꯑꯃ ꯀꯥꯏꯔꯁꯨ ꯀꯩꯁꯨ ꯅꯠꯇꯦ ꯀꯩꯅꯦ
ꯃꯥꯅꯤ ꯃꯥꯥꯅꯤ ꯏꯇꯥꯎꯅ ꯍꯦꯛ ꯏꯇꯥꯎꯒꯤ ꯑꯃꯗ ꯏꯇꯥꯎꯗ ꯍꯦꯛꯇ ꯇꯧꯔꯁꯤ ꯑꯗꯨꯗꯤ
ꯇꯧꯔꯁꯤ ꯇꯧꯍꯦ
ꯐꯩ ꯐꯩ ꯑꯗꯨ ꯀꯩꯗꯧꯔꯤꯅꯣ ꯅꯪꯕꯨ ꯍꯧꯖꯤꯛ
ꯑꯁ ꯇꯨꯝ ꯍꯧꯣꯒꯠꯂꯒꯁꯨ ꯃꯉꯣꯟꯗ ꯐꯝꯃꯝꯃꯅꯤ ꯉꯍꯥꯛꯇꯪ ꯂꯩꯔꯒ ꯏꯨꯖ ꯊꯨꯔꯒ ꯈꯔ ꯅꯥꯟꯅ ꯊꯣꯛꯂꯛꯅꯕ ꯇꯧꯔꯨꯗꯣꯏꯅꯤ ꯅꯪꯁꯨ ꯂꯨꯖꯥꯊꯣꯛꯑ ꯂꯥꯎꯑꯣꯍꯦ ꯑꯩꯉꯣꯟꯗ ꯂꯨꯖꯧ ꯍꯥꯏ ꯅꯪꯅ
ꯑꯩꯗꯤ ꯂꯨꯖꯔꯛꯑꯔꯣꯏꯗ ꯑꯗꯨꯝ ꯃꯅꯝ ꯅꯨꯡꯁꯤꯔꯕꯅꯤꯅ
ꯅꯪꯗꯤ ꯁꯦꯡꯅ ꯂꯨꯖꯗꯕ ꯌꯥꯗꯦꯕ ꯑꯩꯗꯤ ꯍꯥꯟꯅꯗꯒꯤ ꯈꯪꯒꯔꯒ ꯂꯩꯔꯕꯅꯤꯅ
ꯐꯗꯅꯦ ꯃꯥꯅꯥꯄꯒꯅꯤ ꯊꯂꯛꯛꯇꯁꯤ ꯆꯠꯃꯤꯟꯅꯕꯗꯅꯦ ꯑꯩꯉꯣꯟꯗꯗꯅꯤ ꯌꯦꯡꯉ ꯊꯣꯏ ꯁ ꯍꯦ
ꯑꯣꯏꯣꯏꯔꯝꯅꯤꯀꯣ ꯑꯃꯨꯛ
ꯑꯦ ꯅꯠꯇꯦ ꯅꯠꯇꯦ ꯐꯖꯕ ꯍꯥꯏꯁꯦ ꯇꯣꯉꯥꯟ ꯇꯥꯕꯅꯤ ꯌꯥꯗꯕꯅꯤꯅꯦ
ꯐꯔꯦ ꯐꯔꯦ ꯏꯇꯥꯎ ꯐꯖꯕ ꯏꯔꯨꯖꯊꯣꯛꯎꯔꯣ
ꯊꯒꯦ ꯍꯣꯏ ꯍꯣꯏ ꯊꯝꯃꯣ ꯊꯝꯃꯣ ꯊꯦꯡꯈꯤꯕꯗꯔ ꯑꯩꯁꯨ ꯂꯨꯖꯅꯤ ꯂꯨꯖꯅꯤ ꯍꯣꯔꯦꯟ ꯑꯩ ꯂꯣꯏꯔꯒ ꯐꯣꯟ ꯇꯧꯔꯛꯑꯒꯦ ꯑꯗꯨꯒ
ꯍꯣꯏ ꯍꯣꯏ ꯊꯝꯃꯦ ꯊꯝꯃꯦ
ꯎꯝ ꯎꯝ